ꯍꯂꯣ ꯇꯔꯕꯣ
ꯑ ꯇꯥꯈ꯭ꯔꯦ
ꯑꯣꯀꯦ ꯑꯣꯀꯦ ꯀꯗꯥꯏꯗ ꯉꯥꯏꯍꯥꯛ ꯑꯃꯨꯛ ꯃꯥꯡꯉꯣꯏꯅꯣꯅꯦ
ꯑꯩꯔꯣ
ꯑꯥ ꯊꯕꯛ ꯈꯔ ꯆꯤꯟꯕ꯭ꯔꯣ ꯁꯤꯁ ꯇꯔꯕꯣ
ꯑꯥ ꯆꯤꯟꯒꯦ
ꯑꯣꯀꯦ ꯁꯤꯁꯇꯔꯗꯤ ꯀꯩꯀꯩ ꯇꯧꯔ ꯃꯇꯝ ꯇꯥꯏꯝ ꯁ꯭ꯄꯦꯟ ꯇꯧꯒꯦ
ꯍꯧꯖꯤꯛꯀꯥꯟ꯭ꯔꯣ
ꯍꯣꯏ
ꯑ ꯍꯧꯖꯤꯛꯀꯥꯟ ꯍꯧꯖꯤꯛꯀꯥꯟꯗꯤ ꯀꯔꯤꯁꯨ ꯇꯧꯗꯦ
ꯀꯩꯅꯣ ꯍꯥꯏꯁꯤꯕꯣ
ꯍꯧꯖꯤꯛ ꯑꯟꯇꯤ ꯈ꯭ꯔꯤꯁꯇꯧꯗꯤ ꯑꯉꯥꯡ ꯉꯥꯛꯇ ꯇꯨꯏꯁꯟ ꯇꯧꯔꯒ
ꯑꯣ ꯑꯩꯅ ꯍꯥꯏꯗꯤ ꯍꯣꯏ ꯑꯗꯨ ꯑꯣꯏꯔꯒꯁꯨ ꯑꯇꯣꯞꯄ ꯃꯇꯝꯗ ꯁꯨꯝ ꯔꯤꯜꯁꯀꯨꯝꯕ ꯌꯦꯡꯕ꯭ꯔꯥ ꯒꯦꯝꯒꯨꯝꯕ ꯁꯥꯟꯅꯕ
ꯎꯝ ꯌꯦꯡꯉꯦ ꯍꯣꯏ ꯌꯦꯡꯉꯦ ꯑꯁ ꯐꯣꯟ ꯌꯥꯝ ꯌꯦꯡꯉꯦ
ꯐꯣꯟ ꯑꯣ ꯀꯣꯔꯤꯌꯥꯒꯤ
ꯆꯥꯏꯅꯤꯁꯀꯤ
ꯑꯣ ꯑꯁ ꯑꯩꯗꯤ ꯃꯣꯏ ꯀꯣꯔꯤꯌꯥꯒꯤ ꯑꯃꯨꯐꯥꯎ ꯌꯦꯡꯉꯦꯕ ꯁꯦꯜꯁꯦ ꯂꯣꯏꯈꯤꯕ ꯅꯨꯃꯤꯠꯁꯦ ꯊꯋꯥꯏ ꯅꯨꯡꯉꯥꯏꯇꯕ ꯈꯣꯏꯗꯧꯁꯤ ꯁꯥꯎꯅꯤꯡꯕ ꯍꯥꯏꯇꯥꯔꯦ ꯂꯣꯏꯈꯤꯕꯒꯤ ꯃꯗꯣ ꯌꯥꯝ ꯅꯨꯡꯉꯥꯏꯗꯅ ꯃꯣꯏꯗꯤ ꯑꯗꯒꯤ ꯁꯥꯡꯁꯨ ꯁꯥꯡꯗꯕꯅꯤꯅ ꯕꯣꯔꯤꯡ ꯆꯨꯗꯦꯕ
ꯎꯝ
ꯑꯇꯩꯒꯤꯗꯤ ꯑꯁ ꯑꯩꯈꯣꯏ ꯀꯩꯅꯣꯒꯤꯒꯗꯤ ꯂꯣꯏꯔꯦ ꯏꯟꯗꯤꯌꯥꯒꯤꯒꯗꯤ ꯆꯍꯤ ꯃꯉꯥ ꯇꯔꯨꯛꯀ ꯆꯥꯡꯏ
ꯑ ꯅꯪ ꯃꯅꯤꯄꯨꯔꯤ ꯐꯤꯂꯝꯗꯤ ꯌꯦꯡꯗꯕ꯭ꯔꯥ
ꯍꯧꯖꯤꯛꯀꯥꯟꯗꯤ ꯀꯌꯥ ꯌꯦꯡꯗ꯭ꯔꯦꯅꯣ ꯍꯋꯥꯏꯗꯤ ꯌꯥꯝ ꯌꯦꯡꯉꯝꯃꯦ ꯍꯦꯛ ꯑꯅꯧꯕ ꯊꯣꯛꯑꯕ ꯀꯤꯁꯤꯠꯀ ꯊꯣꯛꯏꯉꯤ ꯃꯇꯝꯗꯣ
ꯍꯣꯏ
ꯑꯗꯨꯗꯗꯤ ꯑꯁ ꯀꯦ ꯑꯅꯧꯕ ꯊꯣꯛꯄꯒ ꯑꯗꯨꯝ ꯂꯩꯔꯣꯏ
ꯑ ꯅꯠꯇꯦ ꯂꯩꯔꯒ ꯌꯦꯡꯕꯗꯣ
ꯀꯦꯁꯦꯠ ꯑꯣꯏꯅ ꯂꯩꯔꯒꯔꯣ
ꯅꯠꯇꯦ ꯍꯧꯖꯤꯛꯇꯤ ꯐꯣꯟꯗ ꯂꯩꯔꯒ ꯌꯦꯡꯉ
ꯍꯣꯏ ꯍꯣꯏ ꯑꯁ ꯑꯗꯨꯗꯤ ꯌꯦꯡꯉꯦ ꯑꯗꯨꯗꯤ ꯀꯌꯥ ꯂꯩꯗ꯭ꯔꯦꯗ ꯃꯣꯏꯒꯤ ꯃꯦꯁꯣ ꯀꯔꯤ ꯃꯖꯣ ꯃꯦꯁꯣ ꯇꯤꯚꯤ ꯅꯪ ꯌꯦꯡꯕ꯭ꯔꯣ ꯁꯤꯃ ꯅꯨꯡꯉꯥꯏꯕ ꯑꯃꯅꯤꯗ ꯍꯥꯏꯔꯛꯎ ꯅꯪ ꯌꯦꯡꯉꯗꯤ
ꯑ ꯑ ꯑꯩ ꯌꯦꯡꯗꯦꯕ ꯎꯝ ꯑꯩꯁꯨ ꯌꯦꯡꯉꯦ ꯑꯗꯨꯝ ꯌꯦꯡꯉꯦ ꯃꯔꯛ ꯃꯔꯗ ꯑꯗꯨ ꯑꯩꯈꯣꯏꯒꯤ ꯑꯩꯒꯤ ꯑꯟꯇꯤꯗꯣ
ꯎꯝ
ꯃꯥꯗꯤ ꯌꯥꯝ ꯂꯨꯞꯇꯦ ꯈꯪꯕ꯭ꯔꯣ ꯑꯗꯨ ꯎꯝ ꯐꯣꯟꯗ ꯂꯩꯔꯒ ꯌꯦꯡꯕꯗꯣ
ꯑꯥ
ꯑꯗꯨꯗꯣ ꯑꯩꯉꯣꯟꯗ ꯑꯗꯨꯝ ꯂꯩꯕꯤꯌꯨ ꯂꯩꯕꯤꯌꯨ ꯍꯥꯏꯒꯅꯤꯕ
ꯑ ꯑ
ꯑꯗꯨ ꯂꯩꯒꯅꯤ ꯂꯩꯕ ꯀꯥꯟꯗꯗꯤ ꯑꯗꯨꯝ ꯃꯣꯏꯅ ꯌꯦꯡꯈ꯭ꯔꯅꯤꯕ ꯑꯩꯒꯤ ꯐꯣꯟꯗꯨ ꯌꯦꯡꯕꯁꯨ ꯌꯦꯡ ꯑꯗꯨ ꯌꯥꯝ ꯁꯥꯡꯉꯤꯕ ꯀꯩꯅꯣꯗꯨꯅꯦꯕ ꯎꯝ ꯍꯧꯖꯤꯛꯇꯤ ꯃꯤꯅ ꯑꯗꯨꯝ ꯑ ꯂꯩꯌꯦꯀꯣ ꯑ ꯃꯤꯅ ꯋꯥꯔꯤ ꯁꯥꯡꯅ ꯂꯤꯕꯗꯣ
ꯑꯥ
ꯑꯗꯨꯗ ꯐꯤꯂꯝ ꯑꯣꯏꯅ ꯄꯨꯊꯣꯛꯄꯗꯣ ꯀꯔꯤꯔꯥ ꯃꯃꯤꯡ ꯑꯗꯨ ꯃꯃꯤꯒꯤ ꯂꯥꯏꯔꯦꯝꯕꯤ
ꯑꯣ ꯑꯣ ꯍꯣꯏ ꯑꯗꯨꯒꯨꯝꯕ ꯌꯥꯝ ꯊꯣꯛꯑꯦꯅꯦ ꯁꯦꯔꯤꯁ ꯎꯝ
ꯑ ꯑꯗꯨ ꯃꯃꯤꯒꯤ ꯂꯥꯏꯔꯦꯝꯕꯤꯗꯨ ꯈꯪꯕ꯭ꯔꯥ
ꯑ ꯍꯥꯏꯐꯦꯠꯇꯤ ꯈꯪꯒꯨꯝ ꯇꯧꯔꯦ ꯑꯩꯗꯤ ꯄꯨꯔꯥꯗꯤ ꯇꯥꯗꯦ ꯑꯩꯈꯣꯏ ꯃꯥꯗꯤ ꯌꯥꯝ ꯇꯥꯕꯅꯦ
ꯍꯣꯏ ꯇꯥꯛꯑꯕꯅꯤ ꯏꯆꯦꯁꯨ ꯇꯥꯛꯕꯅꯤ ꯑꯩ ꯍꯦꯛ ꯄꯣꯛꯃꯤꯟꯅꯕ ꯏꯆꯦꯗꯣ ꯌꯨꯝ ꯄꯥꯟꯈꯕꯗꯣ ꯑꯁ ꯃꯥꯁꯨ ꯈꯪꯕ꯭ꯔꯥ ꯎꯝ ꯌꯥꯝꯅ ꯆꯥꯛ ꯊꯣꯡꯕ ꯀꯥꯟꯗ ꯇꯥꯕꯁꯦ ꯇꯥꯕꯁꯦ ꯑꯗꯨꯗꯣ ꯌꯥꯝꯥꯡ ꯁꯥꯡꯉꯦꯕ ꯀꯤꯁꯦꯠ ꯄꯨꯊꯣꯛꯄ ꯀꯥꯟꯗꯗꯤ
ꯑꯣ
ꯑ ꯑꯗꯨ ꯑꯣꯏꯁꯦꯉꯣꯟꯅ ꯑꯦꯛꯖꯥꯝꯄꯜ ꯍꯧꯖꯤꯛ ꯄꯨꯡ ꯏꯂꯚꯦꯜ ꯇꯥꯈ꯭ꯔꯦꯕ ꯏꯂꯚꯦꯜꯗꯒꯤ ꯌꯦꯡꯕ ꯍꯧꯕꯗꯨꯣ
ꯑꯥ
ꯄꯨꯡ ꯑꯃꯒꯨꯝꯕꯗ ꯂꯣꯏꯒꯅꯦꯕ
ꯑꯣ ꯊ꯭ꯔꯤ ꯑꯥꯋꯥꯔꯁ ꯊ꯭ꯔꯤ ꯑꯋꯥꯔꯁ ꯑꯣꯏꯕꯀꯣ ꯑꯗꯨꯗꯤ
ꯑꯗꯨ ꯂꯣꯏꯕꯗꯣ ꯌꯦꯡ ꯕꯣ ꯃꯥꯗꯤ ꯑꯗꯨ ꯃꯅꯤꯄꯨꯔꯤ ꯐꯤꯂꯝꯕꯨ ꯑꯣꯏꯔꯗꯤ ꯃꯥ ꯄꯩꯁꯥꯁꯨ ꯀꯔꯤꯁꯨ ꯄꯥꯝꯃꯨꯗꯦ
ꯑꯣ
ꯑꯗꯨꯝ ꯍꯣꯏ ꯂꯩꯌꯦꯅ ꯑꯗꯨꯝ ꯋꯥꯟ ꯐꯤꯐꯇꯤꯒꯨꯝꯕ ꯑꯗꯨꯝ ꯇꯧꯕꯗ
ꯋꯥꯟ ꯐꯤꯞꯇꯤꯒ ꯄꯤꯔꯨꯔꯣ ꯍꯥꯏꯁꯦ ꯑꯃꯗ
ꯄꯤꯕꯅꯦ
ꯑꯩꯁ ꯊꯥꯡꯉꯤꯍꯦ
ꯊꯣꯛꯄ ꯀꯥꯟꯗꯤ ꯇꯨ ꯍꯟꯗ꯭ꯔꯦꯗꯀꯨꯝꯕ ꯌꯧꯧꯕꯅꯤ
ꯑꯣ ꯑꯁ
ꯑꯗꯨ ꯑꯗꯨ ꯑꯗꯨ ꯑꯣꯏꯔꯁꯨꯀꯣ ꯌꯦꯡꯉꯣ ꯎꯝ ꯃꯣꯏꯁꯦ ꯁꯤꯖꯟ ꯋꯥꯟ ꯁꯤꯖꯟ ꯇꯨ ꯁꯤꯖꯟ ꯊ꯭ꯔꯤ ꯐꯥꯎꯕ ꯂꯩꯌꯦꯕ
ꯍꯣꯏ
ꯑꯗꯨ ꯁꯤꯖꯟ ꯋꯥꯟ ꯉꯥꯛꯇꯤꯅꯦꯕ ꯂꯩꯕꯗꯨ
ꯑꯣ ꯑꯣ ꯑꯗꯨꯗꯤ ꯑꯣ ꯑꯗꯨ ꯇꯨꯗꯤ ꯑꯃꯨꯛ ꯑꯗꯥꯏ ꯑꯃꯨꯛ ꯍꯥꯞꯄꯤꯗꯣꯏꯅꯤꯅꯦ ꯇꯨ ꯍꯟꯗ꯭ꯔꯦꯠꯃꯨꯛ ꯋꯥꯟ ꯐꯤꯐꯇꯤꯃꯨꯛ ꯑꯁ ꯑꯗꯨꯗꯤ ꯁꯤꯃꯥ ꯑꯃ ꯌꯦꯡꯕꯗ ꯁꯤꯛꯁ ꯍꯟꯗ꯭ꯔꯦꯗ
ꯍꯣꯏ ꯑꯗꯨ ꯅꯨꯃꯤꯠꯇꯨ ꯑꯍꯤꯡ ꯑꯣꯏꯈ꯭ꯔꯦꯕ ꯄꯨꯡ ꯇꯦꯟ ꯄꯨꯡ ꯇꯔꯥ ꯍꯦꯟꯈ꯭ꯔꯦꯕꯀꯣ ꯑꯩꯈꯣꯏꯅ ꯃꯥꯅ ꯂꯩꯌꯣ ꯍꯥꯏꯅ ꯂꯥꯛꯄꯗꯨꯣ
ꯑꯣ
ꯑꯗꯨ ꯂꯩꯈ꯭ꯔꯦ ꯂꯩꯕ ꯀꯥꯟꯗ ꯑꯃꯨꯛꯀ ꯆꯪꯗ꯭ꯔꯦ ꯑꯗꯨꯒꯤ ꯑꯗꯨꯒꯤ ꯑꯦꯞꯁꯇ ꯑꯩꯅ ꯎ ꯌꯦꯡꯈ꯭ꯔꯦꯕ ꯀꯃꯥꯏꯅ ꯍꯦꯜꯞ ꯇꯧꯒꯦꯔꯥ ꯍꯥꯏꯅ
ꯑꯥ
ꯑꯗꯨ ꯃꯣꯏ ꯅꯝꯕꯔ ꯑꯃ ꯄꯤꯕꯅꯦꯕ
ꯑꯥ
ꯑꯗꯨ ꯐꯣꯟ ꯅꯝꯕꯔꯗꯨꯗ ꯑꯩꯗꯣ ꯀꯣꯜ ꯇꯧꯈ꯭ꯔꯦ ꯀꯣꯜ ꯇꯧꯔꯒ ꯎꯝ ꯍꯧꯖꯤꯛꯃꯛ ꯑꯩꯗꯣ ꯄꯦ ꯇꯧꯈ꯭ꯔꯦ ꯑꯗꯨꯒ ꯌꯥꯗꯦ ꯗꯤ ꯑꯩꯅ ꯍꯥꯏꯕꯀꯣ
ꯑꯥ
ꯑꯗꯨ ꯃꯣꯏ ꯑꯗꯨꯒꯨꯝꯕꯗꯤ ꯅꯨꯡꯉꯥꯏꯌꯦ ꯑꯗꯨ ꯃꯣꯏꯅ ꯁꯛ ꯑꯗꯨꯝ ꯁꯦꯝꯕꯤꯌꯦ
ꯑꯣ ꯐꯩꯌꯦ ꯃꯣꯏꯒꯤ ꯀꯁꯇꯃꯔ ꯁꯞꯄꯣꯔꯠ ꯍꯥꯏꯇꯥꯔꯦꯅꯦ
ꯎꯝ ꯍꯣꯏ
ꯑꯗꯣ ꯑꯗꯨꯃꯥꯏꯅ ꯁꯦꯝꯕꯤꯗꯧꯅꯦ ꯍꯥꯏꯗꯤ ꯃꯤꯁꯨ ꯕꯤꯠ ꯂꯩꯔꯦꯗꯅ ꯍꯥꯏꯗꯤ ꯌꯥꯔꯛꯇꯕ ꯈꯣꯠꯂꯛꯇꯕ ꯇꯧꯔꯁꯨ ꯇꯦꯛꯅꯤꯀꯦꯜ ꯏꯔ ꯒ꯭ꯦꯠꯁ ꯑꯁꯤꯁꯤꯗꯤ ꯑꯗꯨꯝ ꯊꯣꯛꯏꯕ
ꯎꯝ ꯎꯝ ꯄꯦꯃꯦꯟꯗꯤ ꯆꯠꯈ꯭ꯔꯕ ꯑꯗꯨꯒ ꯌꯦꯡꯕꯗꯤ ꯌꯥꯗꯕ
ꯑꯣ ꯑꯝꯗꯤ ꯐꯩ ꯑꯗꯨꯅ ꯁꯤꯁꯇꯔꯗꯤ ꯋꯥꯔꯦ ꯑꯗꯨꯗꯤ ꯐꯣꯟ ꯃꯣꯏꯅ ꯌꯦꯡ ꯂꯩꯈ꯭ꯔꯗꯤ
ꯑ ꯑꯃ ꯍꯣꯏ ꯑꯩꯪ ꯑꯗꯨ ꯌꯦꯡꯉꯁꯦ ꯀꯨꯏꯕꯗꯣ ꯑꯁ ꯑꯗꯣ ꯃꯥꯗꯤ ꯇꯔꯥ ꯂꯥꯛ ꯌꯦꯡꯗꯁꯨ ꯄꯦꯜ ꯂꯣꯏ ꯈꯪꯕ꯭ꯔꯥ ꯑꯁ
ꯑꯣ ꯌꯥꯝ ꯄꯥꯝꯖꯔꯣ ꯑꯣꯖꯛ ꯑ
ꯑꯩꯈꯣꯏ ꯌꯨꯝꯗꯁꯨ ꯑꯗꯨꯝ ꯌꯦꯡꯉꯦꯕ ꯑꯗꯣ ꯑꯁꯤꯗꯣ ꯑꯁꯤ ꯑꯩꯈꯣꯏꯅ ꯃꯅꯤꯄꯨꯔꯤ ꯐꯤꯂꯝꯒꯤ ꯂꯩꯕꯗꯨ ꯇꯤꯚꯤꯗ ꯀꯅꯦꯛ ꯇꯧꯕ ꯌꯥꯗꯦ
ꯑ
ꯑꯗꯨꯝ ꯕ꯭ꯂꯨꯇꯨꯠꯀꯨꯝꯕꯗꯤ ꯌꯥꯏꯑꯕ ꯑꯗꯨꯗꯤ ꯁꯨꯡꯌꯥ ꯌꯥꯗꯕ ꯑꯗꯨꯗ ꯊꯥꯔꯒ ꯌꯦꯡꯍꯟꯅꯉꯥꯏꯁꯨ
ꯎꯝ ꯍꯣꯏ ꯃꯣꯏ ꯀꯩꯅꯣ ꯇꯧꯕ ꯑꯣꯏꯝꯅꯤꯅ ꯀꯥꯞꯊꯣꯛꯄ ꯌꯥꯗꯅꯕ ꯃꯁꯤꯃꯃꯜꯅꯤ ꯑꯦꯞꯇꯨꯅ
ꯍꯣꯏ ꯍꯣꯏ ꯑꯗꯨꯒꯨꯝꯕ ꯃꯥꯜꯂꯦ ꯍꯣꯏ
ꯑꯣ ꯌꯥꯝ ꯇꯧꯕꯅꯦ ꯑꯗꯨꯒꯨꯝꯕ ꯃꯣꯏꯁꯦ ꯑꯗꯩ ꯑꯦꯃꯥꯖꯣꯟ ꯄ꯭ꯔꯥꯏꯝꯒꯨꯝꯕ ꯑꯃꯁꯨ ꯌꯥꯒꯟꯗꯕꯅꯦꯕ ꯀꯌꯥ ꯑꯗꯨꯅ
ꯎꯝ
ꯀꯩ ꯈꯗꯦ ꯑꯁ ꯈꯪꯗꯦꯅꯦ ꯑꯩꯁꯨ ꯈꯔꯗꯤ ꯌꯦꯡꯅꯤꯡꯕꯅꯦ ꯑꯗꯣ ꯅꯍꯥꯟꯋꯥꯏꯁꯦ ꯃꯔꯛ ꯑꯃ ꯑꯩꯅ ꯌꯦꯡꯕꯗ ꯀꯩꯁꯨ ꯏꯅꯨꯡ ꯅꯨꯡꯉꯥꯏꯔꯛꯇꯕ ꯍꯥꯏꯇꯥꯔꯦꯅꯦ ꯂꯣꯏꯔꯝꯗꯥꯏ ꯈꯣꯠꯂꯝꯗꯥꯏꯗꯣ ꯈꯔ ꯍꯦꯛꯇ ꯐꯥꯒꯤ ꯇꯥꯔꯛꯄ
ꯎꯝ
ꯑꯗꯨꯗꯒꯤ ꯈꯔ ꯌꯦꯡꯗꯕꯅꯦꯗꯣ ꯑ ꯈꯗꯤ ꯍꯧꯖꯤꯛꯁꯨ ꯌꯦꯡꯗꯤ ꯌꯦꯡꯅꯤꯡꯉꯦ ꯃꯔꯛꯇꯗꯣ ꯀꯔꯤꯁ ꯑꯝꯇ ꯌꯦꯡꯗ꯭ꯔꯕꯅꯤ ꯈꯪꯗ꯭ꯔꯕꯅꯤꯅ ꯀꯩꯁꯨꯃꯥꯟꯅ ꯅꯨꯡꯉꯥꯏꯗꯣꯏꯅꯣ ꯈꯪꯗꯕꯗꯣ
ꯎꯝ
ꯑꯗꯨꯒꯤ ꯀꯌꯥ ꯂꯩꯗꯕ ꯍꯥꯏꯇꯥꯔꯦꯅꯦ ꯑꯗꯩ ꯇꯥꯡꯁꯨ ꯇꯥꯡꯉꯤꯅ ꯅꯍꯥꯟꯋꯥꯏꯗꯤ ꯊꯥꯔꯇꯤ ꯊꯥꯔꯇꯤ ꯈꯛꯇꯅꯤ ꯍꯧꯖꯤꯛꯇꯤ ꯀꯗꯥꯏꯗ ꯋꯥꯟ ꯐꯤꯐꯇꯤꯒ ꯑꯁ
ꯑꯗꯨ ꯑꯗꯨ ꯊꯥꯔꯇꯤ ꯄꯤꯔꯁꯨ ꯃꯣꯏꯗꯤ ꯀꯤꯁꯦꯠꯅꯤꯅ ꯑꯗꯨꯝ ꯑꯃꯅ ꯌꯦꯡꯕ ꯂꯣꯏꯔꯁꯨ ꯑꯃꯅ ꯑꯗꯨꯝ ꯂꯧꯔꯒꯩ ꯑꯗꯨ ꯃꯤ ꯄꯨꯂꯞꯅꯁꯨ ꯌꯦꯡꯕ ꯌꯥꯏꯑꯕ ꯁꯤꯗꯤ
ꯃꯥꯅꯦ ꯑꯗꯨꯏ ꯅꯣ ꯍꯧꯖꯤꯛꯀꯤ ꯑꯦꯞꯇ ꯂꯩꯕꯗꯨꯗꯤ ꯀꯩꯁꯨ ꯀꯨꯏꯅꯁꯨ ꯂꯩꯔꯝꯃꯣꯏ ꯈꯜꯂꯦ ꯀ ꯑꯗꯨꯝ ꯃꯥꯡꯈꯤꯕ꯭ꯔꯥ ꯀꯩꯅꯣ ꯇꯧꯗꯥꯏꯅꯦ
ꯐꯥꯏꯚ ꯗꯦꯖ ꯉꯇ ꯄꯤꯌꯦ
ꯍꯣꯏ ꯑꯗꯨꯅꯤ ꯌꯦꯡꯉꯒꯦ ꯑꯗꯨꯗꯤ ꯌꯦꯡꯉꯦ ꯀꯩꯀꯥꯟꯗ꯭ꯔꯤꯕ ꯑꯗꯨꯗꯤ ꯏꯁꯥꯅ ꯂꯩꯖꯔ ꯄꯣꯠꯄꯨ
ꯍꯣꯏ ꯈꯨꯗꯛꯇ ꯌꯦꯡꯅꯉꯥꯏ ꯉꯛꯇ ꯉꯥꯏꯔꯦ
ꯑꯣ ꯍꯣꯏ ꯀꯨꯏꯅ ꯁꯥꯡꯅ ꯄꯤꯌꯗꯅ ꯍꯥꯏꯗꯤ ꯁꯤꯃꯥꯗꯣ ꯈꯜꯂꯩꯒ ꯑꯃꯨꯛ ꯌꯦꯡꯅꯤꯡꯉꯛꯄ ꯌꯥꯎꯏ ꯅꯠꯇ꯭ꯔꯥ ꯑꯗꯨꯗꯤ ꯇꯥꯡꯁꯨ ꯇꯥꯡꯉꯅꯤ ꯌꯥꯍꯟꯕ ꯑꯃꯗꯤ ꯊꯣꯛꯄꯅꯦꯕ ꯑꯗꯣ ꯒ꯭ꯌꯥ ꯇꯥꯖꯗꯦ ꯃꯣꯏꯁꯨ ꯀꯔꯤ ꯍꯥꯏꯅꯤꯡꯉꯤꯅꯣ
ꯅꯪꯗꯤ ꯃꯅꯤꯄꯨꯔ ꯌꯨꯇ꯭ꯨꯕꯔꯗ ꯀꯅꯥꯅ ꯍꯦꯟꯅ ꯄꯥꯝꯕ꯭ꯔꯥ
ꯃꯅꯤꯄꯨꯔ ꯌꯨꯇ꯭ꯌꯨꯕꯔꯁꯦ ꯑꯁ ꯅꯍꯥꯟꯋꯥꯏꯁꯦ ꯑꯩꯅ ꯄꯥꯝꯃꯝꯕꯁꯦ ꯑꯁ ꯈꯪꯗꯦꯗ ꯍꯧꯖꯤꯛꯇꯤ ꯀꯌꯥ ꯂꯩꯇ꯭ꯔꯦꯗ ꯅꯍꯥꯟꯋꯥꯏꯗꯤ ꯇꯦꯡꯀꯨꯁꯦ ꯄꯥꯝꯃꯦ
ꯃꯥ ꯍꯧꯖꯤꯛ ꯀꯟꯐꯥꯎ ꯇꯧꯗ꯭ꯔꯦꯀꯣ
ꯑꯧ ꯃꯥ ꯇꯧꯗ꯭ꯔꯦ ꯃꯥꯒꯤ ꯑꯇꯣꯞꯄ ꯀꯔꯕꯥꯔꯗ ꯑꯣꯏꯅ ꯇꯧꯈ꯭ꯔꯦ ꯑꯗꯒꯤ ꯃꯩꯀꯥ ꯐꯤ ꯈꯨꯨꯝꯍꯟ ꯌꯥꯝꯊꯤ ꯅꯨꯡꯉꯥꯏ
ꯃꯥꯁꯨ ꯃꯥꯁꯨ ꯇꯣꯛꯈ꯭ꯔꯦ꯫
ꯑꯩꯗꯤꯀꯣ ꯑ ꯀꯩꯅꯣꯗꯣ ꯑꯗꯨꯝ ꯌꯦꯡꯕ ꯅꯨꯡꯉꯥꯏ ꯏꯃꯥꯁꯨ ꯃꯣꯏꯒꯤ ꯌꯦꯡꯉꯗꯤ ꯅꯣꯛꯄꯗ ꯑꯗꯣ ꯏꯃꯥꯗꯤ ꯅꯨꯡꯊꯤꯟ ꯆꯨꯞꯄ ꯅꯣꯏ ꯑꯩꯅ ꯊꯥꯕꯤꯕꯅꯦꯕ ꯇꯤꯚꯤꯗ ꯇꯤꯚꯤꯗ ꯍꯣꯠꯁꯄꯣꯠ ꯊꯥꯔꯒ ꯎꯝ ꯀꯩꯅꯣꯗꯣ ꯑꯅꯤ ꯆꯠꯄꯤꯗꯣ ꯈꯪꯕ꯭ꯔꯥ
ꯑꯣ ꯈꯪꯉꯦ ꯈꯪꯉꯦ꯫
ꯃꯣꯏꯗꯤ ꯌꯥꯝ ꯅꯨꯡꯉꯥꯏꯌꯦꯀꯣ꯫
ꯍꯣꯏ ꯅꯨꯡꯉꯥꯏꯅ ꯑꯩꯈꯣꯏ ꯃꯥꯁꯨ ꯌꯥꯝ ꯄꯥꯝꯃꯦ ꯌꯥꯝ ꯌꯦꯡꯕꯅꯤ ꯃꯣꯏꯑꯕ
ꯍꯣꯏ ꯃꯣꯏꯗꯤ ꯑꯦꯛꯇꯤꯡꯁꯨ ꯑꯗꯨꯝ ꯑꯣꯕꯔ ꯁꯃꯥꯔꯠ ꯆꯠꯇꯦꯕ꯫
ꯍꯣꯏ ꯑꯗꯒꯤ ꯃꯣꯏ ꯅꯨꯄꯤ ꯑꯅꯤ ꯑꯃ ꯂꯩꯕꯗꯣ ꯀꯔꯤ ꯑꯥ ꯍꯣꯏ ꯍꯣꯏ ꯔꯥꯅꯤꯕꯂꯥ ꯑꯁ ꯑꯗꯨꯁꯨ ꯈꯨꯄꯥꯝꯑꯃꯅꯤ ꯑꯩꯈꯣꯏ ꯃꯥ ꯑꯗꯨꯅꯕꯨ ꯍꯦꯟꯅ ꯌꯥꯝ ꯌꯥꯝ ꯌꯦꯡꯉꯦ ꯍꯣꯏ ꯑꯁ ꯔꯥꯅꯤꯕꯂꯥ ꯍꯩꯁꯨ ꯑꯩꯁꯨ ꯃꯔ ꯃꯔꯛꯇꯤ ꯌꯦꯡꯉꯦꯕ ꯍꯩꯁꯨ ꯍꯩꯌꯦꯕ ꯃꯣꯏ ꯑꯦꯛꯇꯤꯡꯗꯣ
ꯍꯩꯑꯦ ꯃꯣꯏꯗꯤ ꯌꯥꯝ ꯀꯩꯅꯣ ꯃꯥꯜꯂꯦ ꯑꯗꯨꯝ ꯑꯁꯦꯡꯕ ꯇꯧꯕꯗꯣ
ꯍꯣꯏ ꯍꯣꯏ ꯑꯃꯃ ꯍꯅꯨꯕꯤ ꯑꯃꯨꯛ ꯁꯥ ꯑꯗꯒꯤ ꯑꯁ ꯈꯡꯗꯦ ꯌꯥꯝ ꯊꯤ ꯊꯤ ꯃꯥꯜꯂꯦ ꯃꯣꯏꯗꯤ ꯀꯃꯥꯏꯅ ꯇꯧꯔꯤꯅꯣ ꯈꯪ ꯃꯣꯏꯖꯨ ꯑꯦ ꯃꯥꯂꯦ ꯃꯥꯂꯦ ꯃꯣꯏꯖꯨ ꯍꯩꯕꯅꯦ ꯐꯖꯅ ꯅꯣꯛꯅꯤꯡꯕ ꯅꯣꯛꯅꯤꯡꯕꯅꯦ ꯑꯗꯨꯝ ꯑꯗꯨꯅ ꯑꯗꯣ ꯑꯩꯒꯤ ꯑꯣꯏꯅꯗꯤ ꯂꯩꯇ꯭ꯔꯦꯗ ꯍꯧꯖꯤꯛꯇꯤ ꯌꯨꯇ꯭ꯌꯨꯕꯔꯖꯦ
ꯎꯝ ꯑꯩꯅ ꯑꯩꯅ ꯃꯣꯏꯒꯤ ꯌꯥꯝ ꯅꯣꯟꯅꯤꯡꯕꯗꯣ ꯁꯤꯅꯦꯕ ꯑꯩꯅ ꯃꯉꯣꯟꯗ ꯌꯦꯡꯍꯟꯕꯅꯦꯕ ꯎꯝ ꯑꯗꯨ ꯍꯅꯨꯕꯤ ꯁꯥꯒꯟꯕꯗꯣ ꯈꯪꯕ꯭ꯔꯥ
ꯑꯥ ꯈꯡꯉꯤ ꯈꯡꯉꯤ꯫
ꯃꯥꯗꯨ ꯑ ꯃꯣꯏ ꯏꯃꯨꯡꯗꯨ ꯑ ꯃꯅꯥꯎꯅꯨꯄꯤ ꯂꯥꯛꯄꯒꯤ ꯀꯣꯏꯕ ꯂꯥꯛꯑꯒ ꯑ ꯃꯣꯏꯒꯤ ꯊꯪꯅꯕ ꯑꯩꯈꯣꯏꯒꯤ ꯌꯨꯝꯗ ꯃꯇꯩ ꯃꯅꯥꯎ ꯌꯥꯝ ꯅꯨꯡꯁꯤꯅ ꯍꯩ ꯆꯥꯔꯒ ꯃꯥꯅ ꯎꯝ ꯀꯔꯤꯔꯥ ꯆꯥꯗ ꯆꯨꯝꯅꯕꯗꯣ
ꯑ ꯆꯥꯖꯨꯝ
ꯍꯣꯏ ꯆꯥꯖꯨꯝ ꯋꯥꯏꯕ ꯂꯥꯛꯄꯅꯦꯕ
ꯑꯥ
ꯑꯗꯨ ꯍꯣꯏ ꯑꯗꯨꯕꯨ ꯇꯩ ꯃꯅꯥꯎꯅꯤꯗꯣ ꯍꯩ ꯍꯔꯥꯎ ꯍꯔꯥꯎꯅ ꯆꯥꯔꯒ ꯂꯩꯕꯅꯦꯕ
ꯑꯥ
ꯑꯗꯣ ꯎꯝ ꯃꯥꯗꯣ ꯋꯥꯏꯕ ꯂꯥꯛꯈ꯭ꯔꯦꯕꯀꯣ
ꯑꯥ
ꯎꯝ ꯃꯥꯗꯣ ꯂꯥꯛꯑꯒ ꯎꯝ ꯃꯥꯏ ꯅꯨꯄꯤꯅ ꯊꯤꯕ ꯆꯠꯈ꯭ꯔꯦꯕꯀꯣ ꯃꯣꯏꯅꯤꯗꯣ ꯑꯁ ꯌꯥꯝꯅ ꯂꯞ ꯏꯁꯇꯣꯔꯤꯒ ꯇꯧꯔꯒ ꯆꯥꯔ ꯂꯩꯕꯅꯦꯕ ꯍꯩꯅꯧꯗꯣ ꯑꯗꯣ ꯃꯥꯅ ꯊꯤꯕ ꯊꯤꯕ ꯂꯥꯛꯈ꯭ꯔꯦ ꯑꯗꯣ ꯍꯣꯔꯦꯟꯗꯤ ꯎꯝ ꯃꯥꯏ ꯅꯨꯄꯤꯅ ꯊꯤꯕ ꯆꯠꯈ꯭ꯔꯦ ꯊꯤꯕ ꯆꯠꯄ ꯀꯥꯟꯗ ꯁꯨꯃꯥꯏꯅ ꯍꯥꯏꯕ ꯂꯩꯇꯦ ꯅꯪꯅ ꯉꯁꯥꯏ ꯑꯌꯨꯛꯇ ꯄꯥꯏꯕꯅꯦ ꯍꯥꯏꯕ ꯃꯥꯏ ꯅꯨꯄꯥꯉꯣꯟꯗ
ꯑꯥ
ꯑꯗꯨ ꯃꯥꯏ ꯅꯨꯄꯥꯅ ꯑꯩ ꯄꯥꯏꯗꯦ ꯍꯥꯏꯅ ꯍꯥꯏꯕ ꯑꯗꯨꯒꯤ ꯃꯥ ꯃꯥꯏ ꯅꯨꯄꯥꯅ ꯊꯤꯕꯆꯡꯈ꯭ꯔꯦ ꯑꯗꯨꯏ ꯃꯥꯏ ꯅꯨꯄꯤꯅ ꯅꯪꯅ ꯄꯥꯏꯕꯅꯤ ꯍꯥꯏ ꯃꯥꯏ ꯅꯨꯄꯥꯗꯨꯅ ꯁꯥꯎꯈ꯭ꯔꯦꯕ
ꯑꯣ
ꯑꯩꯉꯣꯟꯗ ꯔꯦꯁꯄꯦꯛ ꯇꯧꯗꯦ ꯍꯥꯏꯅ ꯅꯪ ꯍꯥꯏ ꯍꯥꯏꯅ ꯈꯪꯕ꯭ꯔꯥ
ꯑꯥ
ꯑꯗꯨꯒꯤ ꯍꯧꯖꯤꯛ ꯍꯅꯨꯕꯤ
ꯑꯗꯨ ꯌꯦꯡꯉꯣ ꯌꯥꯝ ꯅꯨꯡꯉꯥꯏꯕꯅꯦ꯫
ꯌꯦꯡꯒꯦ ꯌꯦꯡꯒꯦ ꯀꯔꯝꯕꯅꯣ ꯑꯩ ꯍꯣꯔꯦꯟ ꯂꯣꯏꯔ ꯌꯦꯡꯉꯒꯦ꯫
ꯃꯣꯏ ꯃꯣꯏꯒꯤꯗꯗꯤꯀꯣ ꯑꯗꯨꯗꯣ ꯑꯩ ꯌꯥꯝ ꯅꯣꯡꯅꯤꯡꯉꯦ
ꯑꯣ
ꯌꯥꯝ ꯍꯩꯕ ꯑꯗꯨꯗꯣ ꯃꯥꯗꯣ
ꯑꯧ ꯍꯩꯕꯅꯦ ꯍꯩꯕꯅꯤ ꯃꯣꯏꯁꯦ ꯑꯧ ꯍ ꯑꯗꯨꯗꯤ ꯃꯁꯛ ꯄꯛꯇꯨꯁꯨ ꯃꯥꯟꯗ꯭ꯔꯣ ꯁꯦꯠꯂꯤꯕ ꯗ꯭ꯔꯦꯁ ꯍꯥꯏꯒꯗ꯭ꯔꯥ ꯗ꯭ꯔꯦꯁꯤꯡ ꯀꯂꯔ
ꯃꯥꯁꯦ ꯅꯨꯄꯤꯔꯣ ꯅꯨꯄꯥꯔꯣ
ꯑꯁ ꯑꯗꯨꯗꯨ ꯃꯥꯁꯦ ꯀꯩꯅꯣ ꯃꯥꯜꯂꯦ ꯅꯨꯄꯥ ꯅꯨꯄꯤ ꯃꯥꯜꯂꯦ
ꯅꯨꯄꯤꯗꯤ ꯃꯥꯜꯂꯦꯀꯣ ꯃꯥꯗꯣ ꯑꯗꯣ ꯅꯨꯄꯥ ꯅꯨꯄꯥ ꯁꯥꯕꯁꯨ ꯑꯗꯨꯝ ꯄꯛꯑꯦ
ꯑꯧ ꯑꯗꯨꯝ ꯃꯥꯜꯂꯦ ꯑꯗꯨ ꯁꯛꯇꯨꯁꯨ ꯍꯥꯏꯐꯦꯠ ꯑꯗꯨꯝ ꯈꯪꯗꯦ ꯅꯨꯄꯥꯁꯨ ꯑꯗꯨꯝ ꯍꯥꯏꯐꯦꯠ ꯃꯥꯟꯕꯅꯤ ꯃꯥꯟꯗ꯭ꯔ
ꯎꯝ ꯃꯥ ꯅꯨ ꯅꯨꯄꯥꯁꯨ ꯃꯥꯂꯤ ꯍꯣꯏ ꯑꯗꯨ ꯃꯥ ꯁꯦ ꯅꯨꯄꯤꯗꯤ ꯅꯨꯄꯤ ꯑꯣꯏꯕ ꯃꯥꯜꯂꯦ
ꯑꯥꯎ ꯑꯩꯁꯨ ꯑꯩꯁꯨ ꯑꯗꯨꯃꯥꯏꯅ ꯃꯥꯜꯂꯦ ꯀꯩꯅꯣꯒꯨꯝꯕꯀꯣ ꯇꯣꯝ ꯇꯣꯝꯕꯣꯏꯒꯨꯝꯕ ꯎꯝ ꯍꯩꯌꯦ ꯃꯣꯏꯁꯦ ꯍꯩꯖꯕ ꯋꯥꯅꯤ꯫ ꯇꯦꯂꯦꯟ ꯌꯥꯝ ꯂꯩꯕ ꯀꯥꯡꯕꯨꯅꯤꯗ ꯄꯛꯄ ꯍꯥꯏꯇꯥꯔꯦ ꯄꯛꯇ꯭ꯔꯗꯤ ꯀꯩꯁꯨ ꯌꯦꯡꯅꯤꯡꯗꯦꯗꯅ
ꯍꯣꯏ ꯄꯛꯇꯕꯁꯨ ꯌꯥꯝ ꯂꯩꯌꯦ
ꯍꯣꯏ ꯍꯣꯏ ꯍꯧꯖꯤꯛ ꯄꯛꯑꯝꯗꯕꯗꯒꯤ ꯌꯦꯡꯗꯕ ꯌꯥꯝ ꯌꯥꯎꯔꯦꯕ ꯃꯃꯤꯡꯕꯨꯗꯤ ꯄꯜꯂꯦ ꯄꯜꯂꯥꯔꯣꯏꯒꯦ ꯑꯗꯨꯅ ꯁꯨꯝ ꯄꯥꯛꯁꯜꯂꯛꯇꯔ꯭ꯦ ꯁꯨꯝ ꯄꯥꯛꯁꯛꯇꯅ ꯍꯧꯖꯤꯛꯇꯤ ꯈꯪꯗꯦ ꯑꯝꯇ ꯂꯩꯇ꯭ꯔꯦ ꯌꯦꯡꯗ꯭ꯔꯦ ꯀꯩꯁꯨ ꯍꯣ ꯍꯣꯏ ꯑꯗꯒꯤ ꯈꯪꯅ ꯆꯥꯟꯅꯒ ꯇꯧꯔꯒꯥ ꯑꯁ ꯁꯨꯃꯥꯏꯅ ꯑꯗꯨꯗꯨ ꯀꯥꯏꯅꯒ ꯍꯧꯖꯤꯛꯇꯤ ꯀꯟꯇꯦꯟ ꯀꯔꯦꯇꯔꯒ ꯃꯌꯥꯝ ꯂꯩ ꯀꯅꯥ ꯈꯪꯅꯤ ꯕꯦꯂꯤꯗꯦ ꯇꯔꯗꯥꯥ ꯑꯃꯨꯛ ꯀꯟꯇꯦꯟꯠ ꯀꯔꯦꯇꯔ ꯌꯥꯎꯔꯝꯗꯤ
ꯍꯥꯥ
ꯕꯤꯂꯤꯗꯦꯇꯔꯗꯒ ꯑꯃꯨꯛ ꯃꯣꯏꯒꯤ ꯐꯦꯟ ꯀꯟꯇꯦꯟ ꯀꯦꯇꯔꯒ ꯌꯥꯎꯔꯝꯃꯗꯤ ꯑꯁ ꯁꯨꯃꯥꯏꯅ ꯁꯤꯒꯤ ꯌꯨꯇ꯭ꯌꯨꯕꯔꯁꯦ ꯄꯛꯇꯦ ꯍꯥꯏꯔꯦ ꯐꯥꯕꯕꯨꯗꯤ ꯉꯝꯃꯣꯏ ꯑꯗꯣꯑꯣꯏꯇꯥꯔꯁꯨ ꯇꯜꯂꯤꯗꯅ
ꯑꯥ ꯍꯣꯏ
ꯍꯥꯏꯗꯤ ꯈꯣꯟꯗ ꯐꯥꯕꯒꯥꯏꯗꯨꯗꯤ ꯋꯥꯅꯦꯕ ꯃꯤꯗꯣ ꯄꯩꯒ ꯌꯥꯎꯕꯅꯤꯅ ꯑꯗꯒꯤ ꯑꯗꯨꯒꯤꯗꯃꯛ ꯁꯨꯝ ꯀꯃꯥꯏꯅ ꯐꯥꯔꯨꯔꯅꯤ
ꯎꯝ
ꯑꯗꯨꯅ
ꯑꯁꯤ ꯑꯁꯤꯁꯨ ꯑꯁꯤꯁꯨ ꯀꯩꯅꯣꯅꯤꯗ ꯃꯣꯏꯒꯤ ꯇꯦꯂꯦꯟ ꯀꯣ
ꯃꯥ ꯃꯥꯅꯦ ꯇꯦꯂꯦꯟꯠꯅꯤ ꯍꯥꯏꯖꯕ ꯑꯩꯈꯣꯏꯅ ꯍꯦꯛꯇ ꯇꯧꯒꯦ ꯄꯛꯑꯣꯏꯕ
ꯑꯗꯨ ꯍꯣꯏ ꯃꯥꯅꯤ ꯍꯣꯏ
ꯍꯥꯏꯗꯤ ꯑꯩꯈꯣꯏꯁꯨ ꯍꯡꯇꯣꯛꯑꯒꯦꯕꯥ ꯄꯦꯖ ꯑꯃ ꯑꯗꯨꯒ ꯇꯧꯒꯦꯕ ꯂꯣꯏꯅꯦꯕ ꯚ꯭ꯨꯁꯨ ꯚ꯭ꯌꯨꯁꯨ ꯐꯪꯉꯣꯏ ꯍꯣꯏ ꯑꯦꯛꯇꯤꯡ ꯍꯩꯇꯕ ꯌꯥꯗꯦ ꯑꯗꯒꯤ ꯈꯪꯗꯦ ꯑꯗꯒꯤ ꯋꯥꯉꯥꯡ ꯈꯣꯡꯉꯥꯡ ꯃꯤꯅꯁꯨ ꯅꯨꯡꯁꯤꯍꯟꯕ ꯑꯝꯁꯨ ꯆꯪꯉꯦ ꯂꯩꯗꯅ ꯅꯨꯡꯁꯤꯕꯤꯗ꯭ꯔꯗꯤ ꯑꯗꯨꯁꯨ ꯑꯃꯨꯛ ꯇꯣꯛꯑꯦ
ꯎꯝ ꯅꯪꯅ ꯍꯧꯖꯤꯛ ꯍꯥꯏꯕ ꯅꯨꯄꯤꯗꯣ